ꯅꯔꯦ ꯍꯥꯏ
ꯍꯥꯎ ꯇꯥꯔꯥꯕꯣ
ꯇꯥꯁꯤꯦ ꯇꯥꯔꯦ ꯑꯩꯅ ꯏꯊꯟꯗ ꯉꯥꯡꯉ ꯂꯩꯔꯝꯃꯤꯕ
ꯆꯠ ꯍ ꯇꯧꯁꯤꯟꯈ꯭ꯔꯕ ꯅꯠꯇ꯭ꯔꯥ ꯑꯩꯁꯨ ꯐꯟꯅ ꯉꯥꯡꯉꯤꯅꯤꯅꯦ ꯏꯊꯟꯗ
ꯂꯥꯏꯔꯤꯛꯇꯣ ꯑꯦꯛꯖꯥꯝꯒꯤ ꯑꯃ ꯂꯩꯌꯦ ꯄꯥꯔ ꯆꯠꯂꯒꯅꯦ ꯑꯃ ꯀꯣꯏꯁꯟꯗꯣ ꯗꯤꯖꯥꯏꯟ ꯑꯅꯧꯕ ꯑꯃ ꯍꯪꯉꯛꯄꯗꯣ
ꯍꯣꯏ ꯑꯩꯅ ꯄꯥꯔꯤꯕ ꯆꯥꯛꯗꯨꯣ ꯅꯠꯇꯕꯤꯗ
ꯑꯍꯧ ꯑꯍꯧ ꯆꯦꯟꯖ ꯇꯧꯔꯛꯄꯗ ꯄꯦꯇꯔꯟ ꯑꯇꯩꯗꯤ ꯈꯜꯂꯛꯑꯅꯤ ꯅꯍꯥꯟ ꯂꯩ ꯏꯄꯥꯔꯤ ꯃꯌꯥꯝꯗꯣ ꯀꯔꯤꯝ ꯄꯥꯔꯝꯗꯕꯒ ꯃꯥꯟꯅꯩꯅ ꯈꯜꯔꯒ ꯁꯥꯎꯅꯤꯡꯕꯗꯣ
ꯄꯥꯗꯕꯤ ꯆꯠꯂꯦꯗꯅ ꯑꯩꯅ ꯐꯔꯛ ꯑꯗꯨ ꯇꯧꯔꯅꯤ
ꯑꯩꯅ ꯁꯨꯝ ꯑ ꯄꯥꯗꯕꯤ ꯆꯠꯂꯒꯅ ꯑꯩꯅ ꯑ ꯁꯤ ꯀꯣꯏꯁꯟꯁꯤꯁꯤꯗꯤ ꯑꯩ ꯈꯪꯉꯦ ꯊꯦꯡꯅꯗ꯭ꯔꯦ ꯍꯥꯏꯔꯒ ꯔꯤꯚꯤꯖꯟꯒꯨꯝꯕ ꯆꯠꯍꯧꯗꯕꯒꯤ ꯑꯟꯁꯥꯔ ꯗꯥꯏꯔꯦꯛ ꯈꯪꯗꯕꯗꯣ ꯑꯗꯨ ꯑꯣꯏꯗꯣꯏꯕ ꯍꯣꯏ ꯍꯣꯏ ꯍꯣꯏ ꯑꯗꯨ ꯑꯗꯨ ꯑꯣꯏꯗꯕ ꯍꯥꯏꯗꯤ ꯍꯟꯗꯛꯇꯤ ꯑꯩ ꯀꯩꯁꯨ ꯌꯥꯝ ꯄꯥꯁꯤꯟꯗ꯭ꯔꯦ ꯃꯊꯪ ꯐꯖꯅ ꯊꯥꯔꯒꯦ ꯈꯜꯂꯒꯅꯅꯦ ꯀꯣꯏꯁꯟꯗꯣ ꯑꯗꯨꯃꯥꯏꯅ ꯑꯔꯥꯏꯕ ꯑꯁ ꯈꯤꯇꯪ ꯄꯥꯔꯝꯃꯗꯤꯦꯅ ꯈꯟꯗꯣꯏꯕ ꯑꯗꯨꯒ ꯍꯟꯗꯛꯇꯤ ꯈꯔ ꯌꯥꯝ ꯄꯥꯔꯦ ꯍꯥꯏꯔꯒꯅꯅꯦ ꯀꯣꯏꯁꯟ ꯃꯑꯣꯡꯁꯦ ꯑꯅꯧꯕ ꯄꯣ ꯑꯃ ꯍꯪꯉꯛꯑꯅꯤꯕ
ꯑꯗꯨ ꯍꯦꯛꯇ ꯇꯧꯋꯦ ꯍꯥꯏꯕ
ꯇꯅꯤ ꯀꯩꯗꯧꯉꯩ ꯊꯥꯕ ꯇꯦꯛꯇꯣꯏꯅꯣ ꯁꯤ ꯑꯦꯛꯖꯥꯝꯁꯤꯕꯨ ꯑꯩ ꯊꯥꯅꯤꯡꯗ꯭ꯔꯕꯅꯦ
ꯏꯠꯇꯟ ꯅꯣꯜꯖꯜꯒ꯭ꯔꯗꯤ
ꯑꯗꯨꯅꯦ ꯖꯨꯟ ꯖꯨꯟ ꯖꯨꯟ ꯗꯤꯁꯦꯝꯕꯔ ꯗꯤꯁꯦꯝꯕꯔꯅ ꯖꯨꯜ ꯖꯨꯜ ꯍꯣꯏ ꯖꯨꯟ ꯗꯤꯁꯦꯝꯕꯔ ꯍꯥꯏꯁꯦ ꯈꯪꯍꯧꯗꯦꯕ ꯑꯗꯨꯝ ꯍꯧꯖꯤꯛ ꯖꯨꯅꯦꯥ ꯍꯥꯏꯗꯤꯖꯨꯅꯤ ꯂꯣꯏꯔꯅꯤ ꯏꯖꯝ ꯂꯣꯏꯕꯗ ꯑꯟꯁꯥꯔ ꯀꯤꯊꯣꯛ ꯍꯥꯄꯅꯦ ꯑꯦꯛꯖꯥꯝ ꯍꯥꯏꯗꯣꯛꯄꯅꯦ ꯑꯗꯩ ꯑꯦꯛꯖꯥꯝ ꯍꯥꯏꯗꯣꯛꯄꯒꯤ ꯅꯣꯡ ꯅꯤꯅꯤ
ꯃꯊꯥ ꯁꯥꯕꯅꯦ ꯅꯨꯡꯉꯥꯏꯇꯕꯅꯦ
ꯖꯨꯂꯥꯏ ꯊꯥꯥꯁꯦ ꯂꯣꯏꯈ꯭ꯔꯅꯦꯕ ꯑꯗꯩꯗꯤ ꯑꯦꯛꯖꯥꯝ ꯂꯣꯏꯈꯤꯗꯉꯥꯏ ꯍꯥꯏꯔꯒ ꯖꯨꯂꯥꯏꯁꯤꯃ ꯑꯗꯨꯝ ꯅꯨꯡꯉꯥꯏꯇꯅ ꯂꯩ ꯅꯨꯡꯉꯥꯏꯕ꯭ꯔꯥ ꯅꯨꯡꯉꯥꯏꯇꯕ꯭ꯔꯥ ꯂꯩꯔꯅꯤ ꯑꯥꯒꯁ ꯁꯦꯞꯇꯦꯝꯕꯔ ꯁ꯭ꯋꯥꯏꯗ ꯂꯩꯔꯤꯛꯇꯣ ꯄꯥꯔꯤꯔ ꯄꯥꯗ꯭ꯔꯤꯔ ꯑꯗꯩ ꯑꯃꯗ ꯑꯃꯨꯛ ꯆꯠ ꯑꯃꯗ ꯑꯃꯨꯛ ꯆꯠ ꯗꯤꯄꯥꯔꯠꯃꯦꯟꯒꯤ ꯄꯤ ꯑꯩꯆ ꯗꯤꯒꯤꯁꯨ ꯊꯕꯛꯁꯨ ꯂꯩꯕꯅꯤꯅ ꯆꯠ ꯇꯧ ꯑꯩꯗ ꯃꯊꯪꯗꯤ ꯁꯦꯝꯕꯒꯤ ꯐꯣꯝ ꯅꯣꯇꯤꯁ ꯊꯣꯛꯂꯛꯑꯅꯤ
ꯑꯗꯩꯗꯤ ꯄꯥꯕ ꯍꯧꯒꯠꯂꯛꯄꯁꯤꯗ ꯑꯦꯛꯖꯥꯝ ꯅꯛꯑꯦ ꯅꯛꯑꯦ ꯅꯛ ꯑꯥ ꯍꯥꯏꯔꯅꯤ
ꯎꯝ ꯑꯗꯩꯗꯤ ꯑꯦꯛꯖꯥꯝ ꯃꯌꯥꯗ ꯑꯗꯨꯅꯤ ꯑꯦꯛꯖꯥꯝ ꯅꯠꯇ ꯍꯥꯟꯗꯗꯤ ꯊꯕꯛꯇ ꯑꯝꯇ ꯂꯩꯇꯦ
ꯂꯩꯇꯦ ꯍꯥꯡꯉꯤꯉꯩꯗꯨꯗꯤ ꯀꯌꯥ ꯊꯣꯛꯇꯦ
ꯃꯥꯅꯦ ꯑꯦꯛꯖꯥꯝꯕꯨ ꯅꯛꯁꯤꯜꯂꯛꯑꯕ ꯑꯗꯨꯝ ꯊꯕꯛꯁꯦ ꯆꯠꯐꯝꯁꯦ ꯑꯃꯅꯠꯇ꯭ꯔ ꯑꯃ ꯑꯃ ꯑꯃ
ꯅꯠꯇ꯭ꯔꯒꯥꯟꯗꯗꯤ ꯊꯣꯛꯇꯦ
ꯑꯗꯨꯅꯤ ꯑꯩꯗꯤ ꯂꯨꯍꯣꯡꯕꯗꯨꯁꯨ ꯀꯩꯅꯣꯒ ꯐꯥꯡꯖꯤꯟꯅꯔꯦ ꯋꯤꯂꯤꯅ ꯐꯣꯟ ꯇꯧꯔꯛꯑꯝꯃꯦ ꯉꯁꯤ
ꯑꯥ
ꯗꯦꯠ ꯇ꯭ꯋꯦꯟꯇꯤ ꯁꯤꯛꯁꯇꯨ ꯁꯪꯕ꯭ꯔꯥ ꯑꯩꯅ ꯗꯦꯠ ꯇ꯭ꯋꯦꯟꯇꯤ ꯁꯤꯛꯁ ꯑꯩ ꯀꯩꯅꯣꯀ ꯌꯨꯝꯗ ꯂꯨꯍꯣꯡꯕ ꯂꯩꯅ ꯍꯥꯏꯗꯣ ꯁꯥ ꯑꯩꯈꯣꯏ ꯁꯥꯔꯒꯤ ꯃꯆꯥꯅꯨꯄꯤꯗꯣ
ꯎꯝ
ꯇꯣꯔꯦ ꯍꯥꯏꯗꯅ
ꯑꯥ
ꯎꯝ ꯃꯪꯒꯣꯟ ꯀꯥꯔ ꯀꯔꯤ ꯍꯥꯏꯗꯤ ꯋꯥꯔꯣꯏ ꯄꯣꯠ ꯑꯣꯏ ꯃꯥꯜꯂꯦ ꯑꯗꯨꯒꯤ ꯀꯩꯅꯣꯗ ꯗꯦꯠ ꯇ꯭ꯋꯦꯟꯇꯤ ꯁꯤꯛꯁꯇ ꯂꯥꯛ ꯂꯥꯛꯅꯤꯡꯏ ꯑꯗꯨꯒꯤ ꯂꯥꯛꯑꯣꯅ ꯍꯥꯏ ꯁꯥꯔꯅ ꯍꯥꯏꯌꯨꯅ ꯍꯥꯏꯌꯦ
ꯅꯪꯗ ꯇꯤꯃꯤꯡ ꯀꯞ ꯆꯥꯅꯔꯦꯅꯦ
ꯑꯧ ꯑꯗꯣ ꯑꯩ ꯊꯕꯛꯇꯣ ꯂꯩꯔꯝꯗ꯭ꯔꯗꯤ ꯑꯗꯨꯝ ꯆꯠꯄ ꯌꯥꯏ ꯁꯥꯔꯅ ꯍꯔꯥꯎ ꯍꯔꯥꯎ ꯂꯥꯛꯎꯅ ꯍꯥꯏꯗꯨꯕꯨ ꯑꯩꯈꯣꯏ ꯂꯣꯏ ꯆꯠꯄ ꯌꯥꯏꯗꯅ ꯑꯗꯩꯗꯤ ꯃꯣꯏ ꯆꯤꯆꯦꯗꯨ ꯃꯃꯥꯟꯅꯕꯤ ꯁꯄꯥꯡ ꯌꯥꯝ ꯂꯩꯇꯕꯅꯤꯅ ꯑꯗꯨꯃꯥꯏꯅꯥ ꯋꯥꯔꯣꯏ ꯄꯣꯠ ꯄꯨꯕꯗ ꯃꯃꯥꯟꯅꯕꯤ ꯈꯔꯗꯤ ꯑꯗꯨꯝ ꯂꯩꯅꯩꯗꯅ
ꯎꯝ ꯎꯝ ꯍꯟꯗꯒ ꯐꯝꯅꯕꯤꯗ
ꯑꯗꯨꯒ ꯆꯥꯒꯨꯝꯕꯁꯨ ꯌꯦꯟꯗꯅ ꯈꯣꯠꯇꯅ ꯂꯩꯁꯥꯕꯤꯅ ꯇꯧꯅꯗ꯭ꯔꯣ
ꯑꯧ ꯑꯧ ꯑꯧ
ꯃꯣꯏ ꯑꯗꯨꯋꯥꯏꯗꯤ ꯍꯣꯡꯒꯠꯂꯛ ꯃꯣꯏ ꯑꯗꯨꯋꯥꯏꯗꯤ ꯃꯤ ꯑꯩꯈꯣꯏꯔꯣꯝ ꯑꯗꯨꯝ ꯌꯨꯝ ꯊꯪꯅꯕ ꯂꯣꯏ ꯆꯪꯅꯅꯩꯗꯅ ꯑꯗꯨꯃꯥꯏꯅ ꯊꯕꯛ ꯊꯣꯛꯄꯁꯦ ꯑꯗ ꯃꯣꯏ ꯁꯥꯏꯗꯤ ꯍꯣꯡꯒꯠꯅꯔꯛꯄ ꯉꯥꯛꯇ ꯑꯣꯏꯕꯒꯤ ꯃꯤꯗꯨ ꯃꯁꯛꯇꯨꯕꯨ ꯀꯥ ꯍꯦꯟꯅ ꯈꯪꯅꯗꯦꯗꯅ ꯑꯗꯨꯒꯤ ꯃꯔꯤ ꯃꯇꯥꯒꯨꯝꯕ ꯇꯤꯟꯅꯕꯒꯨꯝꯕ ꯉꯥꯛꯇ ꯑꯣꯏꯗꯅ ꯑꯗꯒꯤ ꯂꯥꯛꯑꯣꯅ ꯍꯥꯏ ꯍꯥꯏꯕ ꯀꯩꯅꯣꯅ ꯋꯤꯟꯂꯤꯅ ꯁꯥꯔꯅ ꯍꯥꯏꯔꯛꯏꯅ ꯍꯜꯂꯣ ꯑꯩꯗꯤ ꯌꯨꯝꯗ ꯆꯠꯂꯅꯤ ꯂꯨꯍꯣꯡꯕ ꯂꯩꯔꯕꯅꯤꯅ
ꯅꯪ ꯏ ꯅꯨꯃꯤꯠ ꯑꯃꯗ ꯍꯦ ꯇꯁꯤ ꯊꯃꯤ ꯂꯩꯅ
ꯑꯩꯅ ꯍꯥꯏꯈꯤꯕꯅꯦ ꯁꯥꯔꯗꯣ ꯐꯖꯅ ꯍꯥꯏꯌꯣ ꯑꯩ ꯈꯣꯏꯗ ꯍꯥꯜꯂ ꯈꯣꯡꯗꯣ ꯍꯥꯏꯌꯨ ꯍꯥꯏ
ꯅꯣꯡꯃꯇ ꯑꯣꯏꯁꯨ ꯀꯥꯟꯅꯔꯝꯃꯅꯤ ꯆꯠꯄ ꯌꯥꯒꯗꯥꯕꯖꯦ
ꯗꯦꯠ ꯇ꯭ꯋꯦꯟꯇꯤ ꯐꯥꯏꯚꯇ ꯑꯣꯏꯔꯁꯨ ꯇ꯭ꯋꯦꯟꯇꯤ ꯐꯥꯏꯚꯇꯨ ꯌꯥꯎꯔꯝꯃꯒ ꯌꯨꯝꯗ ꯆꯠꯄꯦ ꯍꯥꯏꯗꯅ ꯁꯨꯃꯝꯣ ꯃꯣꯏ ꯊꯕꯛꯇꯨꯗꯤ
ꯑꯗꯨ ꯅꯨꯃꯤꯠꯇ ꯐꯔꯝꯒꯅꯤ ꯑꯗꯨꯅꯅꯦ
ꯐꯔꯝꯒꯅꯤ ꯑꯗꯩ ꯗꯦꯠ ꯇ꯭ꯋꯦꯟꯇꯤ ꯁꯚꯦꯟꯒꯨꯝꯕ ꯑꯣꯏꯔꯗꯤ ꯑꯃꯨꯛ ꯑꯍꯣꯡꯕꯗꯣ ꯉꯥꯡꯕꯩꯗꯨ ꯉꯇꯥꯅ ꯍꯜꯂꯛꯑꯒ ꯑꯃꯨꯛ ꯌꯥꯎꯕ ꯌꯥꯏꯗꯅ
ꯍꯣꯏ
ꯇꯣ ꯆꯞ ꯃꯥꯟꯔꯦ ꯑꯗꯨꯝ ꯌꯥꯎꯔꯔꯦ
ꯐꯔꯛꯁ ꯑꯩꯈꯣꯏꯗꯤ ꯁꯨꯃꯥꯏꯅ ꯇꯧꯔꯒ ꯑꯗꯨꯝ ꯂꯩꯖꯕꯅꯦ
ꯇꯟ ꯑꯗꯒꯤ ꯑ ꯗꯦꯠ ꯇ꯭ꯋꯦꯟꯇꯤ ꯁꯤꯛꯁꯇꯨ ꯂꯣꯏꯔꯒ ꯗꯦꯠ ꯇꯦꯟꯗꯨꯁꯨ ꯑꯃꯨꯛ ꯈꯪꯍꯧꯔꯔꯣꯏ
ꯈꯪꯍꯧꯔꯣꯏ ꯂꯣꯏꯔꯒ ꯊꯥꯔꯛꯄꯗ
ꯅꯣꯏ ꯁꯦꯃꯤꯅꯥꯔꯗꯨ ꯗꯦꯠ ꯇꯦꯟꯗꯣꯏꯅꯦ ꯍꯥꯏꯗꯣꯏꯅꯦ
ꯃꯥ ꯇꯦꯟ ꯏꯂꯚꯦꯟ ꯇꯨꯋꯦꯜꯐ ꯑꯣꯏꯗꯣꯏꯕ ꯅꯨꯃꯤꯠ ꯍꯨꯝꯅꯤ
ꯑꯣ ꯖꯤꯄꯤꯗ ꯇꯧꯗꯣꯏꯔꯣ ꯗꯤ ꯑꯦꯝꯗ ꯇꯧꯗꯣꯏꯔꯣ
ꯗꯦꯠ ꯊꯥꯔꯇꯤ ꯐꯥꯎꯒꯤ ꯃꯅꯨꯡꯗ ꯁꯝꯃꯤꯠ ꯇꯧꯗꯣꯏꯅꯦ ꯍꯥꯏꯃ ꯑꯗꯨꯗꯤ ꯑꯩꯈꯣꯏꯒꯤ ꯑꯩꯗꯤ ꯗꯦꯠ ꯇ꯭ꯋꯦꯟꯇꯤ ꯅꯥꯏꯗ ꯑꯦꯛꯖꯥꯝ ꯂꯩꯔꯗ꯭ꯔꯥ
ꯎꯝ
ꯑꯗꯨꯗꯤ ꯑꯩꯗꯤ ꯅꯨꯃꯤꯠ ꯅꯤꯅꯤ ꯍꯨꯝꯅꯤ ꯂꯩꯔꯒ ꯇꯧꯕ ꯑꯣꯏꯗꯤ ꯁꯃꯤꯠꯇꯣ ꯈꯔ ꯐꯒꯗꯕ
ꯍꯣꯏ
ꯖꯥꯗꯕꯨꯗꯤ ꯍ ꯄꯦ ꯍꯥꯏꯈꯤꯕꯅꯦꯕ ꯐꯖꯥ ꯑꯗꯨꯃꯥꯏꯅ ꯇꯧꯔꯒ ꯄꯤꯕ ꯌꯥꯔꯣꯏꯗ꯭ꯔꯥꯅ ꯑꯣꯖꯥꯅꯗꯣ ꯍꯥꯏꯗꯤ ꯃꯣꯏꯁꯨ ꯀꯩꯀꯩꯗꯣ ꯊꯥꯖꯤꯜꯂꯛꯑꯒ ꯑꯃꯨꯛ ꯆꯦꯛ ꯇꯧꯒꯗꯕꯅꯤꯗꯅꯀꯣ ꯑꯗꯨꯅ ꯍꯥꯏꯗꯤ ꯍꯥꯏꯅꯅꯤ ꯈꯪꯕꯤ ꯌꯦꯡꯉꯁꯤꯦꯅ ꯍꯥꯏꯈꯤꯕꯅꯦꯕ
ꯃꯣꯏ ꯁ ꯆꯦꯛ ꯅꯨꯡ ꯇꯧ ꯈꯣꯠ ꯇꯧꯗꯣꯏꯅꯤꯅ ꯑꯃꯨꯛ
ꯎꯝ ꯑꯗꯨꯗꯤ ꯊꯥꯔꯇꯤꯗꯨ ꯑꯣꯏꯗꯃꯤꯅ ꯍꯥꯏꯗꯤ
ꯑꯦꯠ ꯐꯥꯏꯚ ꯐꯣꯔ ꯊ꯭ꯔꯤꯒꯨꯝꯕ ꯑꯣꯏꯕ ꯌꯥꯏ ꯐꯣꯔꯒꯨꯝꯕ ꯊ꯭ꯔꯤꯒꯨꯝꯕ
ꯇꯃꯤꯁ ꯆꯥꯒꯗ꯭ꯔꯕ
ꯑꯗꯨꯣꯏꯅꯤ ꯑꯗꯨꯐꯥꯎꯕ ꯗꯦꯠ ꯊ꯭ꯔꯤ ꯐꯣꯔꯗ ꯄꯦꯄꯔ ꯑꯃ ꯏꯕ ꯍꯥꯏꯕ ꯋꯥꯗꯣꯏꯅꯤ
ꯑꯗ ꯑꯗꯒꯤ ꯃꯣꯏꯒꯤ ꯄ꯭ꯔꯣꯒ꯭ꯔꯦꯁ ꯔꯤꯄꯣꯔꯠꯀꯤꯗꯨ ꯗꯦꯠ ꯇ꯭ꯋꯦꯟꯇꯤ ꯐꯥꯏꯚ ꯊꯣꯛꯑ ꯗꯦꯠ ꯇ꯭ꯋꯦꯟꯇꯤ ꯐꯥꯏꯚꯨꯒꯤ ꯃꯃꯥꯡꯗ ꯗꯤꯄꯥ꯭ꯔꯠꯃꯦꯟꯗ ꯊꯥꯖꯤꯟꯗꯣꯏꯅꯦ ꯍꯥꯏꯕꯅꯦꯕ ꯗꯤꯄꯥ꯭ꯔꯠꯃꯦꯟꯗ ꯊꯥꯖꯤꯜꯂꯒ ꯍꯧꯖꯤꯛꯀꯤꯁꯨ ꯑꯃꯨꯛ ꯑꯗꯨꯃꯥꯏꯅ ꯑꯣꯏꯗꯣꯏ ꯃꯥꯜꯂꯦ ꯈꯪꯗꯦ ꯑꯗꯨꯁꯨ ꯒꯌꯥꯟ ꯇꯥꯗꯦ ꯈꯔ ꯈꯔꯕꯨꯗꯤ ꯍꯥꯟꯅ ꯏ ꯏꯕ ꯂꯩꯕ ꯅꯦꯕꯔꯥ ꯈꯔꯥ ꯈꯔꯥꯗꯤ ꯑꯩꯗꯣ ꯑꯗꯨꯒꯤꯈꯤꯠ ꯈꯤꯇꯪ ꯐꯔꯤꯅꯦ ꯄꯨꯡꯍꯧ ꯍꯧꯕ ꯃꯤ ꯀꯥꯡꯕꯨꯗꯤꯁ
ꯑꯗꯨꯗꯤ ꯄꯨꯁꯄꯥꯗꯨꯕꯨ ꯏꯔ ꯆꯥꯛꯂꯣ ꯃꯥꯟꯗꯦ ꯈꯔ
ꯄꯨꯁꯄꯥꯗꯣ ꯈꯔ ꯅꯍꯥꯟꯃꯛꯇꯗꯤ ꯏꯅꯕ ꯇꯧꯋꯤꯒꯨꯝ ꯇꯧꯕꯅꯤ ꯃꯥꯗꯣ ꯏꯈ꯭ꯔꯕ꯭ꯔꯥ ꯏꯗꯕ꯭ꯔꯥ ꯈꯪꯗꯦ
ꯈꯔꯥ ꯏꯕ ꯂꯩꯕ ꯅꯠꯇ꯭ꯔꯗꯤ ꯋꯥꯅꯤꯍꯦ
ꯑꯗꯨꯅꯦ ꯑꯩꯁꯦ ꯍꯥꯏꯥꯟꯅ ꯑꯗꯨꯝ ꯑꯣꯖꯥꯅ ꯅꯍꯥꯟꯃꯨꯛꯇ ꯀꯔꯤ ꯃꯥ꯭ꯔꯆ ꯑꯗꯨꯋꯥꯏꯗ ꯏꯌꯣ ꯏꯌꯣ ꯇꯧꯗꯅ ꯏꯍꯧꯕꯅꯦꯕ ꯑꯗꯨ ꯏꯍꯧꯕꯩ ꯐꯔꯤ ꯅꯠꯇ꯭ꯔꯗꯤ ꯏꯁ ꯍꯥꯏꯗꯤ ꯃꯤ ꯑꯗꯣ ꯑꯇꯩ ꯀꯩꯗꯣ ꯑꯝꯇ ꯍꯥꯏꯅꯗꯦ ꯀꯣꯟꯅ ꯇꯧꯁꯦ ꯍꯥꯏꯕꯗꯨ ꯀꯅꯥ ꯍꯥꯏꯅꯗꯦ
ꯀꯔꯤꯒꯤꯅꯣ ꯃꯣꯏꯗꯨꯕꯨ ꯑꯝꯇ ꯍꯥꯏꯅꯗ꯭ꯔꯤꯁꯤꯕ ꯃꯣꯏꯗꯤ ꯂꯣꯏꯅ ꯍꯩ ꯌꯦ ꯏꯕ ꯂꯣꯏꯔ ꯖꯥꯠ ꯂꯣ
ꯈꯪꯗꯦ ꯑꯗꯣ ꯑꯩꯁꯨ ꯀꯩꯝ ꯍꯥꯏꯗ꯭ꯔꯦ ꯎꯝ
ꯃꯇꯝꯗ ꯑꯝꯇ ꯗꯤꯄꯥ꯭ꯔꯠꯃꯦꯟꯁꯨ ꯂꯥꯛꯅꯗ꯭ꯔꯁꯨ ꯑꯗꯨ ꯍꯦꯛ ꯊꯣꯛꯑꯅꯤ ꯄꯥꯎ ꯇꯥꯕꯗꯅꯦ ꯈꯨꯗꯥꯛꯁꯤꯗꯅꯦ ꯃꯦꯁꯦꯁ ꯊꯟꯅꯔꯦ ꯑꯣꯖꯥ ꯌꯥꯎꯗꯕ ꯑꯩꯈꯣꯏ ꯒ꯭ꯔꯨꯞꯁꯤꯗ ꯍꯌꯦꯡ ꯗꯤꯄꯥ꯭ꯔꯠꯃꯦꯟ ꯆꯠꯁꯤ ꯄꯨꯡ ꯀꯌꯥꯗ ꯄꯨꯟꯖꯦ ꯍꯥꯏꯅꫭ ꯑꯩꯈꯣꯏ ꯅꯣꯇꯤꯁ ꯊꯣꯛꯈꯤ ꯇ꯭ꯔꯤꯀꯥꯟꯗ ꯅꯨꯃꯤꯠꯇꯣ ꯍꯥꯏꯔꯨꯁꯤꯅ ꯍꯥꯏꯔꯒ ꯈꯨꯗꯛꯇ ꯃꯤꯗꯣ ꯃꯌꯥꯝ ꯂꯥꯛꯑꯦ ꯄꯨꯂꯞ ꯑꯩꯈꯣꯏ ꯃꯌꯥꯝꯗ ꯍꯥꯏꯗꯤ ꯇꯧꯔꯣꯏꯁꯤ ꯍꯥꯏꯕ ꯑꯩ ꯌꯥꯎꯗꯕꯩ ꯌꯩ ꯊꯣꯛꯁꯤꯅꯀꯣ ꯑꯗꯨꯒ ꯆꯠꯄꯖꯤꯗ ꯁꯦꯅꯤꯌꯥ꯭ꯔ ꯁꯤꯡ ꯗꯨꯅ ꯀꯥꯏ ꯍꯥꯏ ꯈꯝꯗ ꯀꯩꯗꯧꯔꯦ ꯉꯁꯤꯗꯤ ꯅꯍꯥꯟꯈꯩ ꯎꯒꯦ ꯐꯪꯒꯦ ꯂꯣꯏ ꯍꯧꯅꯔ ꯂꯥꯛꯏꯁꯤꯅ ꯍꯥꯏꯌꯦꯕꯀꯣ ꯑꯗꯩꯗꯤ ꯑꯣꯖꯥꯈꯩꯗ ꯁꯨꯝ ꯃꯈꯣꯏꯗ ꯆꯠꯄꯗꯣ ꯍꯥꯗꯤ ꯍꯔꯥꯎꯋꯤꯗꯅ ꯃꯣꯏꯗꯣ ꯑꯗꫭ ꯀꯩꯅꯣꯒ ꯑꯗꯨꯃꯥꯏꯅ ꯑꯣ ꯅꯣꯏꯅ ꯂꯥꯛꯏꯗꯨꯗꯤ ꯑꯩꯈꯣꯏ ꯅꯨꯡꯁꯤ ꯁꯤꯕꯒꯤ ꯑꯩꯈꯣꯏ ꯎꯅꯤꯡꯕꯒꯤ ꯅꯠꯇꯦ ꯅꯣꯏꯒꯤ ꯄꫭꯔꯒꯦꯁ ꯔꯤ ꯄꯣꯠ ꯌꯩꯊꯣꯛꯑꯣ ꯍꯥꯏꯕꯩꯅꯤ ꯎꯝ
ꯅꯒ꯭ꯔꯕ ꯑꯗꯨꯗꯅ
ꯅ ꯑꯗꯨꯏ ꯅꯤꯗꯅꯥꯒ ꯍꯥꯏꯔꯦ ꯑꯩꯈꯣꯏꯁꯦ ꯑꯗꯨꯝ ꯅꫭꯛ ꯑꯦꯕꯀꯣ ꯑꯗꯨꯒ ꯆꯥꯕ ꯅꯨꯡꯁꯨ ꯑꯣꯖꯥꯗꯨꯗꯅꯦ ꯑꯩꯈꯣꯏ ꯃꯌꯥꯝ ꯑꯩꯈꯣꯏ ꯈꯨꯟꯃꯨꯛ ꯑꯇꯣ ꯑꯣꯖꯥꯗꯨꯅ ꯑꯆꯥꯄꯣꯅ ꯑꯆꯥꯄꯣꯠ ꯂꯣꯏꯅ ꯂꯩꯔ ꯑꯗꯨꯝ ꯄꯤꯖꯩꯕ ꯑꯗꫭ ꯑꯩꯈꯣꯏꯅ ꯂꯩꯒꯦꯗꯤ ꯈꯟꯕ ꯅꯠꯇꯦ
ꯎꯝ ꯑꯩꯈꯣꯏ ꯂꯥꯏꯔꯤꯛ ꯍꯩꯕ ꯇꯉꯥꯏꯃꯟꯗꯅ
ꯑꯩꯈꯣꯏꯒꯤ ꯑꯗꯣ ꯑꯗꯨꯃꯥꯏꯅ ꯍꯥꯏꯒꯗ꯭ꯔꯥ ꯑꯗꯨꯒ ꯎꯝ ꯎꯆꯦ ꯑꯃ ꯌꯥꯎꯋꯦꯕ ꯀꯩꯅꯣ ꯇꯧꯕ ꯕꯤꯠ ꯇꯧꯕ ꯃꯥꯗ ꯕꯤꯠ ꯇꯧꯔꯤꯕꯒꯤ ꯃꯥꯒꯤ ꯐꯥꯏꯅꯦꯜ ꯇꯤꯆꯤꯡ ꯄ꯭ꯔꯦꯛꯇꯤꯁꯁꯦ ꯗꯦꯠ ꯐꯣꯔꯗ ꯊꯥꯕ ꯖꯨꯂꯥꯏꯒꯤ ꯑꯗꯨꯒꯤ ꯁꯥꯍꯔꯗ ꯁꯥꯔ ꯁ꯭ꯔꯦꯁꯇ ꯁꯨꯃꯥꯏ ꯍꯥꯏ ꯅꯪꯒꯤꯗꯨꯅ ꯇꯦꯠ ꯀꯌꯥꯗ ꯂꯣꯏꯗꯣꯏꯕ꯭ꯔꯥꯅ ꯍꯥꯏꯌꯦ ꯏꯆꯦꯗꯅ ꯗꯦꯠ ꯐꯣꯔꯗ ꯂꯣꯏ ꯑꯗꯨꯣꯏꯅꯦꯅ ꯍꯥꯏꯔꯦꯕꯀꯣ ꯍꯣꯏꯗꯣ ꯊꯥꯔꯇꯤꯗꯒꯨꯝꯕ ꯑꯦꯛꯖꯥꯝ ꯂꯣꯏꯔꯗꯤ ꯗꯦꯠ ꯐꯥꯏꯚꯀꯨꯝꯕ ꯑꯗꯨꯋꯥꯏꯗ ꯄꯤꯁꯤꯟꯁꯤ ꯄꯤꯅꯕ ꯍꯥꯏꯅꯁꯤꯅ ꯍꯥꯏꯔ ꯅꯣꯇꯤꯁꯇꯣ ꯑꯗꯨꯃꯥꯏꯅ ꯊꯣꯛꯀꯅꯤꯅ ꯇꯧꯔꯝꯃꯦꯕ ꯏꯆꯦ ꯑꯩꯈꯣꯏ ꯑꯣꯐꯤꯁ ꯀ ꯏꯁꯇꯥꯞꯈꯩꯗꯨꯅ ꯔꯈꯤ ꯎꯝ ꯀꯩꯅꯣꯗꯨꯅ ꯁꯥꯍꯔ ꯁꯨꯔꯁꯅ ꯏꯆꯦ ꯑꯃꯗꯣ ꯑꯗꯨꯅ ꯑꯩꯗꯤ ꯗꯦꯠ ꯐꯣꯔꯗ ꯂꯣꯏꯗꯣꯏꯅꯦ ꯁꯥꯍꯔꯅ ꯍꯥꯏꯕꯗꯨꯗꯅꯦ ꯑꯗꯨꯗꯤ ꯅꯪꯒꯤꯗꯣ ꯅꯣꯡ ꯍꯦꯛ ꯂꯣꯏꯕ ꯅꯣꯉꯥꯟꯕꯒꯤꯗꯤ ꯃꯥ ꯀꯃꯥꯏꯅ ꯇꯅꯦ ꯑꯗꯨꯗꯤ ꯅꯣꯡ ꯅꯤꯅꯤ ꯂꯩꯔ ꯇꯧꯔ ꯂꯣꯏꯔꯦꯅ ꯍꯥꯏꯔꯒ ꯠ ꯇꯦꯟꯅꯖꯏꯖꯅ ꯍꯥꯏꯔꯒ ꯑꯩꯈꯣꯏꯗꯤ ꯃꯤ ꯑꯃꯈꯛꯀꯤ ꯊꯕꯛ ꯂꯩꯕꯗꯨꯣ ꯂꯣꯏꯅ ꯌꯦꯡꯕꯤꯕ
ꯑꯗꯨ ꯐꯩꯀꯣꯗꯣ
ꯎꯝ ꯑꯗꯩꯗꯤ
ꯑꯩꯈꯣꯏꯁꯨ ꯕꯦꯠ ꯇꯧꯕ ꯀꯥꯡꯕꯨ ꯌꯥꯎꯈꯤꯕ
ꯃꯣꯏꯗꯤ ꯂꯣꯏꯅ ꯂꯣꯏꯔ ꯆꯥꯠꯂꯣꯀꯦꯅ ꯍꯥꯏꯗ꯭ꯔꯤꯗ
ꯍꯥꯎꯣꯏ ꯂꯣꯏ
ꯑꯗꯒꯤ ꯍꯧꯖꯤꯛꯀꯤ ꯏꯆꯦꯍꯣꯏꯗ ꯑꯃ ꯃꯣꯏꯗꯨ ꯑꯩꯈꯣꯏꯒꯤ ꯃꯃꯥꯡ ꯁꯦꯃꯤꯅꯥꯔ ꯃꯇꯝꯗꯨꯗ ꯍꯣꯡꯕ ꯇꯥꯔꯦ ꯁꯦꯃꯤꯅꯥꯔ ꯅꯨꯃꯤꯠ ꯍꯦꯛ ꯍꯧꯕ ꯅꯨꯃꯤꯠꯁꯤꯗ ꯃꯥꯏꯕ ꯍꯣꯡꯕꯅꯦꯕ
ꯎꯝ
ꯑꯗꯨꯒꯤꯅꯦ ꯁꯦꯃꯤꯅꯥꯔꯗ ꯄꯦꯄꯔꯗ ꯄꯤꯁꯤꯜꯍꯜꯂꯛꯄ ꯄꯦꯄꯔꯗꯤ ꯄꯤꯂꯤ ꯑꯦꯕ ꯑꯏꯕꯗꯤ ꯑꯗꯨꯒ ꯄ꯭ꯔꯖꯦꯟꯇꯦꯁꯟ ꯇꯧꯍꯟꯗꯕꯤꯗꯅꯦ ꯑꯩꯈꯣꯏꯗꯤ ꯂꯣꯏ ꯄ꯭ꯔꯖꯦꯟꯇꯦꯁꯟ ꯇꯧꯕꯤꯗꯅ ꯃꯥꯈꯛ ꯄ꯭ꯔꯖꯦꯟꯇꯦꯁꯟ ꯇꯧꯍꯟ ꯍꯟꯊꯕꯤꯗ ꯄꯦꯄꯔꯗ ꯄꯤꯁꯤꯜꯍꯜꯂꯒ ꯁꯥꯔꯇꯤꯐꯤꯀꯦꯠ ꯄꯤꯕꯤꯔꯤꯅꯦ ꯑꯦꯖꯥꯡꯈꯩꯗꯨꯅ ꯍꯥꯏꯗꯤ ꯃꯤ ꯂꯨꯍꯣꯡꯕ ꯀꯃꯥꯏꯅ ꯂꯨꯍꯣꯡꯕ ꯇꯣꯛꯑꯒ ꯄ꯭ꯔꯖꯦꯟꯇꯦꯁꯟ ꯌꯥꯎꯅꯤ
ꯃꯥꯅꯤ
ꯄ꯭ꯔꯖꯦꯟꯇꯦꯁꯟꯁꯨ ꯌꯥꯎꯗꯦꯅ ꯁꯥꯔꯇꯤꯐꯤꯀꯦꯠ ꯄꯤꯍꯧꯗ ꯇꯥꯔꯗꯤ ꯅꯦꯁꯅꯦꯜ ꯍꯥꯏꯗꯤ ꯀꯩꯅꯣ ꯑꯣꯏꯕꯅꯤꯅ ꯁꯦꯃꯤꯅꯥꯔ ꯑꯣꯏꯕꯅꯤꯅ ꯁꯥꯔꯇꯤꯐꯤꯀꯦꯠꯇꯣ ꯑꯩꯈꯣꯏꯅ ꯁꯨꯜꯂꯤꯀꯥꯟꯗ ꯄꯤꯍꯧꯕ ꯐꯩꯗꯅ ꯑꯗꯨꯗꯒꯤ ꯑꯩꯈꯣꯏ ꯁꯨ ꯂꯣꯏꯅ ꯍꯩꯕ ꯍꯩꯇꯕ ꯄ꯭ꯔꯖꯦꯟꯇꯦꯁꯟ ꯑꯃꯃꯝ ꯂꯣꯏ ꯇꯧꯅ ꯇꯧꯍꯟꯕ ꯇꯧꯕꯅꯦꯕ ꯑꯗ ꯍꯧꯖꯤꯛ ꯃꯦꯀꯦꯜ ꯍꯣꯝꯕ ꯇꯥꯕꯒꯤꯅꯦ ꯑꯣꯖꯥ ꯍꯥꯏꯗꯨꯅ ꯄꯤꯕꯤꯈꯤꯅꯤ ꯑꯗꯨꯃꯥꯏꯅ
ꯑꯗꯨꯅꯦ ꯃꯤ ꯍꯧꯖꯤꯛ ꯃꯇꯝꯁꯤꯗꯗꯤ ꯍꯥꯏꯗꯤ ꯑꯉꯥꯡꯗꯤ ꯑꯝꯇ ꯅꯠꯇ꯭ꯔꯅꯤꯅ ꯂꯨꯍꯣꯡꯕꯍꯣꯡꯕ ꯑꯗꯨꯃꯛ ꯇꯧꯅꯔꯛꯏꯅꯦ ꯍꯥꯏꯕ
ꯋꯥꯅꯦ ꯃꯥꯅꯦ ꯑꯗꯨ ꯑꯣꯖꯥꯁꯤꯡꯗꯣ ꯑꯗꯨꯒꯤ ꯍꯥꯏꯔꯗꯤ ꯅꯨꯡꯁꯤꯕ ꯃꯣꯏ ꯈꯪꯅ ꯑꯗꯨꯝ꯭ꯔ ꯃꯥꯗꯤ ꯄ꯭ꯔꯖꯦꯟꯇꯦꯁꯟꯗꯨ ꯐꯔꯛ ꯇꯥꯔꯅꯤ ꯍꯥꯏꯔꯒ ꯁꯥꯔꯇꯤꯐꯤꯀꯦꯠꯇꯣ ꯑꯗꯨꯝ ꯄꯤꯕꯤꯌꯦꯕ ꯑꯒꯤ ꯄꯥꯏ ꯊꯕꯛ ꯑꯃ ꯂꯩꯕ ꯑꯗꯨꯃꯥꯏ ꯊꯕꯛꯇꯨꯒꯤ ꯌꯩꯊꯣꯛꯏꯅꯦꯒ ꯗꯦꯠ ꯐꯥꯏꯚ ꯑꯗꯨꯗ ꯍꯥꯏꯕꯤꯔꯝꯒꯗ ꯑꯗꯨꯣ ꯏꯆꯦ ꯑꯗꯨ ꯗꯦꯠ ꯐꯣꯔꯗ ꯂꯣꯏꯗꯣꯏꯅꯦ ꯑꯗꯨꯒꯤ ꯅꯣꯡ ꯅꯤꯅꯤ ꯃꯥ ꯁꯦꯝꯖꯔꯒ ꯗꯦꯠ ꯇꯦꯟꯗ ꯑꯣꯏꯍꯟꯁꯦꯅ ꯇꯦꯟꯗ ꯑꯣꯏꯍꯜꯜꯂꯤꯅꯦꯣꯣꯏ ꯄꯨꯂꯞ
ꯍ ꯑꯗ ꯅꯠꯇ꯭ꯔꯗꯤ ꯃꯥꯗꯨ ꯇꯧꯐꯝ ꯂꯥꯛꯄ ꯈꯪꯉꯣꯏꯗꯣꯏꯅ ꯇꯧꯁꯦ
ꯑꯗꯨ ꯃꯣꯏ ꯕꯤꯠꯀꯤꯗꯨꯁꯨ ꯑꯦꯁꯥꯏꯟꯃꯦꯟ ꯀꯩꯀꯥ ꯃꯌꯥꯝ ꯃꯌꯥꯝ ꯏꯍꯜꯂꯤꯗꯅ
ꯎꯝ
ꯊꯄꯛ ꯇꯌꯥꯝ ꯆꯤꯞꯂꯤꯣ ꯃꯥꯔꯦ ꯃꯣꯏꯁꯨ
ꯃꯥ ꯠ꯭ꯔꯣ ꯊꯕꯥꯏ ꯌꯥꯝ ꯊꯤꯡꯡꯂꯃ
ꯎꯝ ꯈꯥꯡꯅꯦꯦꯅ ꯊꯕꯛ ꯑ ꯀꯣꯛꯝꯕ ꯑꯇ